ꯑꯕꯣꯕꯥ
ꯇꯥꯏꯌꯦ
ꯅ ꯅꯨꯄꯤ ꯋꯥꯏ ꯁꯟꯅꯔꯝꯃꯤꯔꯣ
ꯇꯥꯛꯁ ꯀꯌꯥ ꯁꯨꯔꯒꯦ ꯅꯪ
ꯑꯩ ꯑꯩꯉꯣꯟꯗ ꯑꯃ ꯇꯧꯔ ꯁꯟꯖꯤꯞꯇꯝ ꯇꯧꯔꯦ ꯅꯉꯣꯟꯗ ꯆꯄꯥ ꯍꯥꯏꯇꯣ ꯇꯥꯛꯁ ꯂꯥꯛꯇ꯭ꯔꯤ ꯎꯝ
ꯇꯥꯛꯁ ꯂꯥꯛꯇꯦ ꯆꯦꯌꯥ
ꯎꯝ ꯅꯪ ꯁꯟꯗꯤꯞꯇ ꯑꯃ ꯇꯧ ꯍꯣꯔꯦꯟ ꯂꯣꯏꯔꯒ
ꯑꯩ ꯉꯁꯥꯏ ꯇꯧꯒꯦ ꯍꯥꯏꯒꯦ ꯇꯧꯔꯣ ꯅꯪ ꯀꯛꯈꯤ ꯃꯥꯜꯂꯦ ꯑꯗꯨ ꯁꯟꯗꯤꯞꯇꯤ ꯄꯥꯏꯗꯕꯅꯤꯅ ꯇꯧꯗ꯭ꯔ ꯑꯩꯣꯏ
ꯍꯧꯖꯤꯛ ꯑꯩ ꯁꯤ ꯂꯣꯏꯔꯒ ꯇꯧꯔꯣ ꯁꯟꯗꯛꯇ
ꯍ ꯧꯖꯤꯛꯀꯤꯗꯤ ꯇꯥꯥꯛꯌ ꯂꯥꯛꯑꯥꯕꯣ
ꯎꯝ
ꯁꯟꯗꯞꯇꯤ ꯀꯥꯅꯥ ꯀꯥꯅꯥ ꯇꯧꯒꯔꯒꯦ
ꯑꯇꯩ ꯇꯧꯗ꯭ꯔꯦ
ꯃꯥꯁ ꯑꯇꯩꯗ ꯇꯧꯔꯁꯨ ꯍꯥꯏꯗ ꯃꯥꯗꯤ ꯇꯦꯟꯁꯟ ꯍꯣꯏ ꯇꯧꯔꯁꯨ ꯌꯥꯏ
ꯎꯝ
ꯇ꯭ꯔꯦꯟꯁꯟ ꯍꯣꯏ ꯔꯣꯃꯤꯌꯣꯁꯨ ꯁꯥꯟꯅꯗꯥꯏꯅꯦ
ꯑꯗꯨ ꯂꯩ
ꯀꯥꯏꯗ
ꯑꯟꯗ꯭ꯔꯣꯗ
ꯑꯟꯗ꯭ꯔꯣꯗ
ꯖꯄꯥꯟꯅ ꯖꯥꯄꯥꯟꯅ ꯀꯥꯔꯅꯖꯤꯠꯗ ꯃꯩ ꯁꯝꯕꯩ ꯆꯠꯁꯦꯅ ꯍꯥꯏꯔꯨꯏꯌꯦ
ꯍꯥꯥ
ꯑꯟꯗ꯭ꯔꯣꯗ ꯂꯩ ꯍꯣꯔꯦꯟ ꯇꯧꯔꯛꯀꯦ ꯍꯥꯏꯔꯛꯑꯦꯌꯦ
ꯑꯟꯗ꯭ꯔꯣꯗꯥꯥꯗꯤ ꯃꯣꯏ ꯄꯨꯂꯞ
ꯇꯥꯗꯔꯦ ꯄꯨꯂꯞ ꯃꯥꯜꯂꯦ
ꯍꯥ
ꯄꯨꯂꯞ ꯃꯥꯜꯂꯦ ꯍꯥꯢꯕ
ꯄꯨꯂꯞ ꯃꯥꯜꯂꯦ
ꯎꯝ
ꯑꯁ ꯃꯣꯏꯗꯤ ꯑꯍꯤꯡ ꯍꯟꯖꯟꯗꯕꯤ ꯑꯗꯨꯝ ꯀꯣꯏꯔꯕ ꯖꯥꯠꯅꯤꯅꯦ
ꯎꯝ ꯔꯥꯅꯤꯗꯣ
ꯑꯥ
ꯑꯗꯨ ꯉꯥꯛꯇꯥꯅꯦ ꯍꯥꯏꯕ
ꯑꯁꯦꯡꯕ ꯕꯦꯔꯥ ꯀꯥꯔꯦꯍꯦ ꯑꯗꯨꯗꯤ
ꯅꯨꯄꯤ ꯌꯥꯎꯕꯅꯤꯅ ꯍꯟꯕꯨꯗꯤ ꯍꯟꯖꯟꯂꯝꯒꯅꯤꯀꯣ ꯅꯨꯡꯗꯥꯡꯕꯨꯨꯗꯤ
ꯑꯗꯨ ꯊꯦꯡꯉꯦ ꯀꯩꯅꯣ ꯍꯧꯖꯤꯛ ꯍꯥꯏꯖꯦ
ꯑꯗꯨ ꯈꯪꯗꯦ ꯕꯥꯏ ꯃꯥꯏ ꯃꯥꯒꯤ ꯄꯨꯟꯁꯤꯅꯤ ꯑꯩꯈꯣꯏꯅ ꯍꯔꯨꯕ ꯌꯥꯕ ꯅꯠꯇ꯭ꯔꯦ
ꯐꯖꯗ꯭ꯔꯦꯍꯦ
ꯃꯥꯥꯏ ꯃꯥꯏ ꯄꯨꯟꯁꯤꯗ ꯍꯤꯡꯕꯗ ꯑꯩꯈꯣꯏꯅ ꯂꯨꯄꯥ ꯇꯔꯥ ꯑꯃ ꯄꯤꯔꯨꯕ ꯂꯩꯇꯦ ꯑꯗꯨꯅ ꯇꯥꯅꯤꯡ ꯀꯨꯁꯤ ꯇꯧ ꯇꯧꯕꯨꯗꯤ ꯑꯩꯗꯤ ꯁꯣꯛꯂꯛꯀꯅꯨ
ꯑꯗꯨꯒꯨꯝꯕꯒꯤ ꯂꯤꯆꯠ ꯁꯥꯖꯠꯇꯨꯅ ꯑꯩꯕꯨ ꯌꯣꯜꯂꯒ ꯆꯥꯔꯤꯕꯗꯣ ꯀꯩꯌꯥꯝ ꯐꯪꯕ ꯖꯠꯅꯣ
ꯑꯥ
ꯀꯔꯤꯒꯨꯝꯕ ꯅꯉꯣꯟꯗ ꯄꯥꯎ ꯐꯥꯎꯔꯛꯑꯒꯗꯤ ꯀꯌꯥꯝ ꯍꯥꯎꯒꯦ ꯍꯪꯉꯛꯑꯦꯖꯨ꯫
ꯐꯥꯎꯔꯛꯇꯦꯗ ꯏꯇꯥꯎ ꯀꯨꯏꯔꯦꯗ ꯋꯥꯔꯤꯒ ꯁꯥꯗꯕ ꯉꯍꯥꯟ ꯉꯍꯥꯟ ꯀꯩꯅꯣꯗꯨ ꯁꯥꯕꯗ ꯃꯉꯥꯏꯔꯦ ꯐꯤꯔꯋꯦꯜꯗ ꯐꯤꯔꯋꯦꯜ ꯅꯨꯃꯤꯠꯇ꯫
ꯑꯗꯨ ꯑꯝꯇꯪ ꯐꯣꯟ ꯇꯧ ꯇꯧꯖꯤꯔꯕ꯫
ꯑꯝꯇꯪ ꯀꯟꯐꯥꯔꯝ ꯇꯧꯊꯣꯛꯅꯖꯤꯔꯕ꯫
ꯇꯧꯊꯣꯔꯅꯖꯤꯔꯕ꯫
ꯑꯗꯨꯅꯗꯤ ꯐꯗꯧ ꯃꯥꯟꯕ ꯑꯩꯅ ꯈꯜꯂꯤꯖꯦ ꯍꯥꯏꯗꯤ ꯐꯨꯝꯅꯔꯒ ꯂꯩꯒꯤꯕꯕꯨꯗꯤ ꯀꯣ ꯏꯇꯥꯎ꯫ ꯀꯟꯐꯥꯝꯗ ꯗꯥꯏꯔꯦꯛ ꯗꯥꯏꯔꯦꯛ ꯊꯣꯛ ꯊꯣꯛ
ꯑꯗꯨꯗ ꯑꯩꯗꯤ ꯑꯃꯨꯛ ꯍꯟꯅꯗꯤ ꯑꯣꯟꯖꯟꯅꯅꯤꯡꯗ꯭ꯔꯕ ꯍꯥꯏꯇꯥꯔꯦ ꯑꯗꯨꯗꯨꯅ ꯇꯟ
ꯋꯥꯟꯁ ꯀꯟꯐꯥꯝꯗꯨꯅ ꯄꯠꯇ꯭ꯔꯣ ꯏꯇꯥꯎ꯫
ꯑꯗꯨꯅꯕꯨꯗꯤ ꯐꯩ
ꯀꯥꯏꯅ ꯈꯜꯂꯑꯕ ꯍꯥꯏ ꯇꯥꯔꯦ
ꯅꯪꯒꯤ ꯑꯅꯤꯁꯨꯗ꯭ꯔꯤꯝ ꯅꯠꯇ꯭ꯔꯣ꯫
ꯁꯨꯗ꯭ꯔꯤꯍꯦ ꯉꯁꯥꯏꯗꯨꯗꯩ ꯑꯩꯅ ꯍꯥꯞꯄꯣ ꯍꯥꯏꯒꯦꯅ ꯇꯧꯔꯦ ꯑꯃꯗꯣ ꯅꯪ ꯍꯦꯛ ꯊꯝꯒꯤꯒ ꯄꯥꯏꯔꯛꯇꯦ꯫
ꯏꯁ ꯌꯥꯝ ꯅꯩꯒ꯭ꯔꯕ ꯃꯥ꯫
ꯑꯥꯏ ꯂꯥꯏꯔꯤꯛ ꯄꯥ ꯂꯩꯔꯦ ꯏꯁ ꯒꯣꯜ ꯃꯦꯗꯥꯂꯤꯁꯅꯤ ꯀꯩꯅꯣ ꯏꯇꯥꯎ ꯐꯒꯤꯗꯤ ꯅꯠꯇ꯭ꯔꯦ꯫
ꯑꯣꯏꯖꯨ ꯑꯣꯏꯔꯣꯏꯗꯕꯗ꯫
ꯑꯣꯏꯗ꯭ꯔꯖꯨ ꯃꯤ ꯃꯤꯡꯊꯣꯟꯗꯣ ꯄꯥꯝꯃꯤꯅꯤꯗꯅ ꯏꯇꯥꯎ ꯒꯣꯜ ꯃꯦꯗꯥꯂꯤꯁ ꯀꯥꯏ ꯑꯩꯈꯣꯏꯅ ꯈꯪꯖꯕ ꯋꯥꯅꯤ ꯃꯦꯗꯜꯂꯤꯁꯇꯤ ꯄꯥꯝꯖꯩꯅꯤ ꯃꯤ ꯀꯩꯅꯣꯅꯦ ꯐꯖꯗ꯭ꯔꯣ ꯏꯇꯥꯎ ꯗꯤ ꯑꯦꯝ ꯒꯤ ꯒꯣꯜ ꯃꯦꯗꯥ
ꯅꯪ ꯄꯥꯝꯕꯔꯥ꯫
ꯑꯩꯗꯤ ꯄꯥꯝꯗꯦꯗ ꯏꯇꯥꯎ ꯀꯩꯗꯧꯔꯨꯕꯅꯣ꯫
ꯅꯪ ꯄꯥꯝꯗꯤꯌꯦ꯫
ꯀꯩꯗꯧꯗꯩꯅꯣ ꯑ
ꯑꯗꯨꯗꯤ ꯅꯪ ꯍꯟꯗꯛ ꯕꯦꯛ ꯆꯥꯎꯅꯦ꯫
ꯆꯥꯒꯦ ꯆꯥꯒꯦ ꯏꯇꯥꯎ꯫
ꯇꯞ ꯇꯥꯡꯒꯩ ꯏꯁꯜꯂ ꯕꯦꯛ ꯆꯥꯒꯦꯒꯩ ꯊꯥꯖꯟꯅꯦ꯫
ꯆꯥꯒꯦ꯫
ꯇꯠ ꯊꯥꯖꯟꯅꯤꯡꯗ꯭ꯔꯥ
ꯆꯥꯎ ꯍꯥꯏꯅꯤ ꯑꯈꯣꯢꯗꯤ꯫
ꯇꯧꯔꯣ ꯇꯧꯔꯣ ꯇꯧꯔꯣ
ꯅꯪꯅ ꯑꯃꯥ ꯀꯩꯅꯣꯒꯤ ꯄꯣꯠꯇꯣ ꯊꯔꯥꯏꯗꯣ ꯀꯥꯔꯤ ꯑꯩꯈꯣꯏꯒꯤ ꯒ꯭ꯔꯨꯞꯀꯤꯗꯣ
ꯑꯥ
ꯑꯗꯨ ꯌꯥꯏ ꯍꯥꯏꯕ ꯑꯗꯨꯥꯏ ꯊꯥꯗꯣꯏꯅꯦ
ꯅꯪ ꯊꯥꯎꯕꯗꯥꯏꯅ ꯑ ꯆꯣꯄꯛꯗ ꯇ ꯑꯦ
ꯑ ꯃꯤ ꯊꯥꯥꯟꯥꯏꯖꯦꯁ ꯑꯁꯤꯅ
ꯑ
ꯃꯉꯥꯥꯟꯗꯣ ꯔꯦꯟꯇ ꯂꯩꯕ꯭ꯔꯣ
ꯈꯪꯇꯦ
ꯅꯍꯥꯟꯗꯤ ꯔꯦꯟꯇ ꯂꯩꯍꯧꯕ ꯃꯥꯜꯂꯤꯗ ꯑꯃꯗꯣ
ꯅꯪ ꯕꯣꯜ ꯌꯦꯡꯗꯣꯏ ꯅꯠꯇ꯭ꯔꯣ
ꯇꯦꯟ ꯊ꯭ꯔꯇꯤꯗꯅꯤ ꯋꯥꯠꯂꯤꯌꯦ ꯄꯨꯡ ꯑꯃ ꯋꯥꯠꯂꯤ ꯄꯨꯡ ꯑꯃ ꯋꯥꯠꯂꯤ ꯄꯨꯡ ꯇꯔꯥ ꯃꯈꯥꯏꯗꯅꯦ
ꯑꯦ ꯌꯥꯝ ꯅꯨꯡꯁꯤꯕ ꯋꯥꯔꯤ ꯑꯃꯨꯛ ꯂꯩ
ꯀꯩꯅꯣ ꯂꯤꯔꯣꯡ
ꯄꯨꯂꯒꯦ ꯑꯁꯨ
ꯑ ꯂꯣꯌꯥꯉꯥꯟꯕ ꯀꯩꯗꯧꯔꯕ
ꯊꯔꯤ
ꯀꯔꯤ
ꯃꯦꯁꯦꯁ ꯊꯥꯔꯛꯑꯦꯌꯦ
ꯀꯅꯥꯗ
ꯍꯥꯥ
ꯀ ꯅꯨꯨꯀꯥꯟꯗ ꯀꯩꯗꯣꯏꯕ ꯑꯗꯨꯒ ꯀꯩ ꯍꯥꯏꯔꯛꯏꯕ
ꯀꯩ ꯍꯥꯏꯅꯣ ꯅꯪ ꯚꯣꯏꯇꯣ ꯁꯕ ꯏ ꯇꯥꯎ ꯃꯌꯦꯛ ꯁꯦꯡꯅꯟꯗ꯭ꯔꯤꯁꯤ ꯀꯩꯅꯣ ꯑꯥ
ꯌꯦꯡꯕꯤꯅꯕ ꯂꯩꯇ꯭ꯔꯦꯌꯦ
ꯑꯁꯤꯁꯦꯡ ꯑꯣꯏꯣꯏꯔꯖꯥ
ꯌꯥꯁ
ꯎꯁꯤ ꯍꯦꯃꯥꯏꯗꯨꯗꯤ
ꯅꯪ ꯊꯦꯝꯖꯤꯟꯕꯤꯔꯒꯦꯔꯣ
ꯑꯁꯦ ꯑꯣꯏꯣꯏꯗꯗ ꯍꯥ
ꯅꯪ ꯌꯦꯡꯕꯤꯒꯦꯔꯣ
ꯌꯥꯔꯦ ꯌꯥꯔꯦ ꯌꯥꯔꯦ
ꯅꯪ ꯌꯔꯅꯤꯕ
ꯌꯥꯗꯖꯔꯦ ꯌꯥꯖꯔꯦ
ꯑꯩꯗꯤ ꯄꯗꯧꯅ ꯌꯦꯡꯊꯣꯛꯇꯦ ꯅꯥꯕ
ꯌꯥꯔꯦ ꯌꯥꯔꯦ ꯌꯥꯔꯦ ꯌꯥꯔꯦ
ꯑꯩꯒꯤ ꯑꯁꯦꯡꯕ ꯃꯔꯨꯞ ꯑꯁꯦꯡꯕ ꯄꯣꯠꯅꯦ ꯅꯪ ꯈꯪꯉꯦ ꯑꯗꯨꯅ
ꯎꯝ ꯑꯁ ꯌꯥꯝꯊꯤ ꯇꯣꯜꯂꯦꯍꯦ ꯏꯇꯥꯎ ꯃꯥꯏꯗꯨꯗꯤ
ꯌꯥꯟꯊꯤ ꯍꯥꯏꯗꯒꯤ ꯌꯦꯡꯊꯤ ꯂꯣꯟꯗ ꯇꯥꯔꯔꯛꯇ꯭ꯔꯣ
ꯌꯥꯝꯇꯤ ꯇꯣꯜꯂꯦ ꯍꯥꯏꯕ ꯍꯧꯖꯤꯛꯀꯤꯗꯨꯗꯤ ꯏꯇꯥꯎ ꯑꯦ
ꯑꯗꯩ ꯑꯁꯤꯒꯨꯝꯕ ꯑꯩꯈꯣꯏꯒꯤ ꯃꯤꯅꯨꯡꯁꯤ ꯑꯃ ꯐꯥꯎꯔꯛꯇ꯭ꯔ ꯑꯗꯨꯗꯤ
ꯑꯗꯨꯗꯤ ꯍꯥꯏꯁꯦꯅꯦ ꯁꯤꯕ ꯌꯥꯎꯗ꯭ꯔꯣ
ꯖꯄꯥꯟꯒꯤ ꯋꯥꯔ ꯑꯃ ꯂꯩꯕꯗꯨ ꯅꯤꯡꯁꯤꯡꯉꯦꯕ ꯖꯄꯥꯟꯒꯤ ꯋꯥꯐꯝꯁꯤꯁꯨ ꯅꯤꯡꯁꯤꯡꯉꯦ ꯍꯥꯏꯕ ꯉꯍꯥꯎꯋꯥꯏ
ꯇꯧꯔꯅ ꯇꯧꯔ ꯀꯂꯣ ꯂꯥꯛꯆ
ꯖꯄꯥꯟꯗ ꯑꯩ ꯍꯧꯖꯤꯛ ꯑꯗꯨꯝꯕ ꯀꯩꯝ ꯂꯩꯖꯗꯦꯀꯣꯗ ꯊꯥꯏꯅ ꯃꯥꯅ ꯁꯦꯀ꯭ꯌꯨꯔꯤꯇꯤꯉꯩꯗ ꯍꯥꯏꯈꯤꯕ ꯋꯥꯍꯩ ꯑꯃ ꯂꯩꯕꯗꯤ
ꯀ
ꯍꯥꯏꯗꯒꯤ ꯂꯣꯟꯗ ꯇꯥꯔꯛꯄꯩ ꯃꯆꯥ ꯑꯃ ꯂꯩꯈꯤꯕꯅꯦꯕ ꯖꯄꯥꯟꯁ ꯄꯣꯔꯩꯉꯥꯟꯕꯅ ꯍꯥꯏꯕꯗꯨꯅꯦ ꯈꯟꯅꯕꯗ ꯇꯥꯎꯕꯅꯦ ꯖꯄꯥꯟ ꯅꯪꯗꯤ ꯌꯥꯗ꯭ꯔꯦꯍꯦ ꯍꯥꯟꯅ ꯍꯥꯏꯔꯝꯃꯤꯗꯨꯒ ꯍꯧꯖꯤꯛ ꯍꯥꯏꯗꯣꯔꯛꯏꯗꯨꯒ ꯌꯥꯝ ꯈꯦꯠꯅꯔꯦꯅ
ꯑꯗꯨ ꯋꯥꯟꯖꯜꯂꯥꯛꯑꯦ ꯃꯥꯏꯗꯣ ꯍꯥꯏꯗꯤ ꯊꯤ ꯍꯥꯏꯗꯒꯤ ꯂꯣ ꯀꯨꯝꯃꯦ ꯍꯥꯏꯕ ꯃꯥꯗꯣ
ꯍꯥꯏꯕꯒ ꯂꯁꯤ
ꯍꯣꯏ ꯂꯤꯂꯥꯁꯦ ꯑꯣꯇꯁ
ꯐꯝꯗꯥꯥꯕꯒꯤ ꯃꯇꯥꯡꯗꯨꯁꯨ ꯅꯨꯡꯁꯤ ꯌꯦꯡꯅꯕ
ꯑꯗꯨꯅꯦ ꯍꯥꯏꯁꯦ
ꯑꯗꯨ ꯃꯖꯟ ꯂ
ꯐꯖꯅ ꯃꯤꯑꯣꯏꯕ ꯍꯥꯏꯁꯦ ꯑꯗꯤꯁꯦ ꯑꯗꯨꯝ ꯈꯔꯗꯤ ꯂꯩꯕ ꯌꯥꯅꯤ ꯄꯣꯠꯇꯣ ꯍꯥꯏꯌꯣꯕ ꯅꯉꯣꯏꯕ
ꯑꯗꯣ ꯑꯩ ꯍꯥꯏꯅ ꯈꯔꯁꯨ ꯋꯥꯠꯂꯤꯁꯤꯅꯤ ꯂꯣꯗ ꯀꯃꯛ ꯇꯧꯕ ꯃꯤ ꯈꯔꯁꯨ
ꯍ ꯀꯨꯝꯃꯛꯈꯤꯅꯤ ꯀꯨꯝꯃꯛꯈꯤꯅꯤ ꯈꯔꯗ ꯔꯥꯅꯤ ꯈꯔ
ꯃꯇꯝꯗ ꯄꯤꯁꯤꯅꯦ ꯍꯥꯏꯅ
ꯃꯥꯅꯤ ꯃꯥꯅꯤ ꯑꯩꯈꯣꯏꯅ ꯍꯥꯏꯅꯕꯗꯣ ꯍꯥꯏ ꯅꯦ ꯎ
ꯆꯍꯤꯁꯦ ꯀꯣ ꯏꯇꯥꯎ ꯑꯍꯨꯝ ꯃꯔꯤꯈꯛꯀꯤ ꯃꯇꯝꯅꯤꯅꯦꯕ ꯄꯤꯅꯗꯦ
ꯃꯥꯅꯦ ꯃꯥꯅꯦ
ꯍꯥꯏꯗꯤ ꯅꯪ ꯍꯧꯖꯤꯛꯀꯤ ꯐꯥꯎꯔꯛꯏꯗꯨꯁꯨ ꯏꯇꯥꯎ ꯃꯇꯝ ꯄꯤꯕ ꯂꯣꯏꯔ ꯃꯇꯨꯡꯅꯦꯕ ꯅꯠꯇ꯭ꯔꯥ ꯏꯇꯥꯎ꯫
ꯃꯥꯅꯦ - ꯃꯥꯅꯦ꯫ ꯀꯩꯗꯧꯔꯨꯅꯤ ꯍꯥ
ꯇꯥꯝꯅꯦꯕ ꯂꯣꯏꯔꯦꯕ ꯍꯧꯖꯤꯛ ꯃꯥꯥꯏ ꯚꯦꯂꯤꯗꯤꯇꯤꯗꯣ꯫
ꯑꯥꯗ ꯑꯩꯗꯤ ꯏꯁꫭꫪꯅꯤ ꯀꯩꯅꫭ
ꯇꯥꯅꯤꯡꯗꯦ- ꯇꯥꯅꯤꯡꯗꯦ꯫
ꯃꯌꯦꯛ ꯁꯦꯡꯗꯦ ꯆꯥꯎꯅ ꯉꯥꯡꯉꯤ ꯫
ꯑꯩ ꯐꯖꯕꯔꯥ ꯍꯥꯌꯕ꯫
ꯍꯥꯏ- ꯍꯥꯏ- ꯍꯥꯏ - ꯍꯥꯏ ꯄꯛꯇꯕ ꯋꯥ ꯉꯥꯡꯒꯅꯨ꯫
ꯐꯖꯕꯗ ꯂꯣꯏꯔꯦ!
ꯌꯦꯡꯕꯩ ꯄꯦꯟꯕꯥ ꯅꯥꯏꯗꯔ꯭ꯦ ꯍꯥꯏꯔꯛ ꯑꯣ꯫
ꯁꯟꯖꯤꯠ ꯅꯪ ꯅꯥꯛ ꯂꯩꯕꯔ꯭?
ꯀꯩꯗꯩꯕ ꯃꯥꯗꯤ ꯑꯗꯥ꯫
ꯃꯥꯏ ꯅꯨꯄꯤ ꯋꯥꯔꯤ ꯁꯅꯔꯤ
ꯑꯗꯨꯅ ꯑꯗꯨꯝ ꯇꯧꯔ ꯃꯥꯏ ꯑꯁꯥꯂꯇꯥ ꯑꯣꯏꯁꯨ ꯑꯣꯏꯔꯣꯏꯗꯕꯗꯨꯗ꯫
ꯍꯥ
ꯍꯥ ꯍꯥꯥ ꯍꯥ ꯋꯥꯁꯤꯜꯂꯛꯀꯅꯨꯀꯣ
ꯍꯥꯥ
ꯍꯥꯞꯇ꯭ꯔꯤꯗ ꯍꯌꯦꯡ ꯀꯣꯟ ꯇꯧꯔꯒꯦꯅ꯫
ꯍꯌꯦꯡ ꯀꯣꯟꯅꯥ ꯅꯠꯇꯦ ꯚꯥꯏ ꯊꯨꯔꯤꯉꯩ ꯇꯧꯍꯧꯔꫭ
ꯆꯥꯛ ꯇꯣꯛꯄꯗ ꯉꯥꯏ ꯅꯣꯏ ꯆꯥꯛ ꯆꯥꯔꯕꯣ?
ꯆꯥꯔꯥꯔꫭꯏ
ꯆꯥꯛ ꯏꯁꯤꯡꯒꯤ ꯐꯤꯕꯝ ꯑꯗꯨꯅ ꯍꯞꯇꯥ ꯀꯌꯥꯏ ꯃꯇꯨꯡꯗ ꯑꯃꯨꯛ ꯆꯥꯛ ꯆꯥꯗꯣꯏꯕ
ꯍꯞꯇꯥ ꯐꯥꯗꯦ ꯅꯥꯕ ꯅꫭꯡꯃꯇꯪ ꯆꯔꯥ ꯍꯦꯟꯕꯩ ꯅꯪ ꯑꯗꯥꯏ ꯉꯥꯡ ꯁꯛꯏꯗꫭ ꯀꯩꯅꫭ ꯅꫭꯡꯃꯖꯨ ꯐꯥꯗꯦ
ꯑꯍꯦ ꯏꯇꯥꯎ ꯈꯪꯉꯦ ꯌꯥꯔꯦ ꯈꯪ ꯉꯦ ꯫
ꯆꯥꯛꯅ ꯊꫭꯝꯃꯨꯔꫭ ꯅꯪ?
ꯅꯣꯏ ꯍꯞꯇꯥ - ꯍꯞꯇꯥ ꯍꯞꯇꯥ ꯀꯌꯥ- ꯀꯌꯥ ꯀꯥꯟꯅꯒꯦ ꯏꯇꯥꯎ ꯆꯥꯛꯂꯦꯟ ꯑꯃ ꯆꯥꯔ
ꯁꯟꯗꯤ ꯎꯁꯤꯠꯇ꯭ꯔꯤ ꯑꯈꫭꯏ ꯆꯔꯥ ꯍꯦꯟꯕꯒꯤ ꯑꯈꫭꯏ ꯆꯔꯥ ꯍꯦꯟꯕꯒꯤ ꯎꯝ ꯐꯅꯤ ꯉ ꯍꯥꯏꯗꯤ ꯇ
ꯇꯣ ꯇꯣꯜꯗ ꯑꯣꯣ ꯅꯣꯏ ꯄꯨꯟꯁꯤ ꯇ ꯏ ꯇꯥꯎ
ꯌꯥꯗꯊ
ꯁꯖꯦꯗ ꯍꯤꯡ ꯍꯗꯦ ꯁꯤꯖ ꯀꯁꯨꯣ ꯁꯋꯥꯗ ꯐꯤꯅꯥ ꯑꯟꯊ
ꯁꯟꯗꯤ ꯍꯥꯏꯁꯦ ꯌꯥꯝ ꯆꯨꯝꯃꯦ
ꯉꯥꯏ ꯉꯣ ꯀꯥꯏꯅꯣ
ꯄꯨꯟꯁꯤꯁꯤꯗꯤ ꯇꯣꯟꯕ ꯃꯥꯜꯍꯍꯜꯂꯒ ꯃꯤꯅ ꯅꯨꯡꯁꯤꯍꯟꯒꯗꯕꯅꯤ ꯍꯥꯏꯁꯦ
ꯑꯣ ꯐꯖꯩ ꯐꯖ
ꯐꯔꯦꯖꯥꯄꯜ ꯔꯥꯗꯣꯗꯃꯤ ꯅꯨꯅꯨꯡꯁꯤꯗ ꯃꯤꯁꯤꯗꯨꯗꯤ ꯃꯤꯅ ꯅꯨꯡꯁꯤꯗꯅ ꯍꯥꯏꯗꯤ ꯅꯣꯂꯨꯄ ꯃꯤꯁꯦ ꯃꯤꯅ ꯅꯨꯡꯁꯤꯕꯅꯦ ꯑꯩ ꯑꯩꯒꯤ ꯑꯣꯏꯅꯁꯨ ꯑꯩꯒꯤ ꯑꯣꯏꯅꯁꯨ ꯎ ꯏꯅꯥ ꯈꯨꯟꯕ ꯂꯨ ꯅꯨꯡ ꯅꯨꯡꯉꯥꯏ ꯌꯥꯏꯐꯕ ꯃꯤꯁꯤꯗꯤ ꯅꯨꯡꯁꯤꯗꯦꯕ
ꯑꯁ
ꯂꯥꯏꯕꯣꯂꯣ ꯇꯥꯕ ꯃꯤꯁꯤꯡꯁꯤꯅ ꯁꯨꯃꯥꯏꯅ ꯇꯧꯗꯅ ꯑꯩꯅ ꯑꯩꯁꯦ ꯑꯩꯏꯦ ꯀꯅ ꯄꯥ ꯂꯥꯛꯣ ꯔꯣꯕꯔ ꯌꯥꯔ ꯋꯥꯖꯣ ꯀ ꯀꯔ ꯍꯥꯏꯔꯒ ꯅꯪꯒꯤ ꯅꯪꯒꯤ ꯅꯨꯡꯁꯤꯕꯗ ꯂꯗ
ꯍꯖꯔꯦ ꯍꯖꯔꯦ ꯊ
ꯍ ꯆꯗ꯭ꯔ ꯃꯥꯔꯤꯗ
ꯑꯗꯨꯃꯥꯏꯅ ꯇꯧꯕ ꯍꯣꯠꯅꯗꯦ ꯑ
ꯏ ꯀꯋꯥꯂꯤꯅꯤꯡꯦ ꯑꯦ ꯇ ꯊꯣꯏꯅꯤ ꯐꯔꯦ ꯑꯗꯨ ꯀꯛꯇꯦ ꯑꯗꯨ ꯀ ꯃꯁꯥꯅ ꯀꯛꯆꯒꯅꯤ
ꯃꯁꯥꯂ ꯀꯛꯄ
ꯑ ꯌꯦ ꯃꯔꯤ ꯁꯨꯨꯔꯦ
ꯔꯦꯀꯣꯔꯠ ꯊꯥꯗꯣꯔꯗꯤ ꯀꯥꯏꯅ ꯇꯧꯕ
ꯍꯥꯥ
ꯃꯣꯏꯁꯤ ꯔꯦꯀꯣꯔꯠꯇ ꯊꯥꯗꯣꯛ꯭ꯔꯣ ꯀꯥꯏꯅ ꯇꯧꯗꯣꯏꯅꯣ
ꯊꯥꯗꯣꯛꯛꯇꯣꯏꯅꯤ ꯀꯩꯅꯣ
ꯀꯗꯥꯏꯗ ꯊꯥꯗꯣꯛꯇꯕ
ꯃꯤꯇꯣꯄꯗ
ꯅ ꯇꯣ ꯄꯇꯥ ꯍꯥꯥ
ꯍꯣꯏ
ꯀꯩꯗꯧꯗꯣꯏ ꯃꯣꯏꯗꯤ ꯃꯤ ꯀꯣꯜ ꯔꯦꯀꯣꯔꯠ ꯊꯥꯗꯣꯛꯑꯒ
ꯑꯗꯨꯗꯒ ꯀꯩꯗꯧ